ꯌꯥ ꯈꯕ꯭ꯔꯣ ꯍꯥꯎ ꯇꯌꯦ ꯑ ꯇꯕ꯭ꯔꯣ
ꯇꯥꯏ ꯇꯥꯏ
ꯑꯩ ꯌꯥꯝ ꯟꯕ꯭ꯔꯥ
ꯑꯃꯨꯛ ꯀꯥꯏ ꯀꯥꯏ ꯀꯥꯏꯗ ꯆꯪꯒꯗꯧꯔ ꯇꯧꯔꯤꯁꯦ
ꯁꯤꯁꯤꯡꯃꯥꯊꯣꯏ ꯅꯪꯒꯤ ꯑ ꯑꯦ
ꯀꯩꯗꯧꯔꯒꯦ
ꯇ ꯅꯪꯗꯨ ꯁꯔ ꯌꯦꯟ ꯊꯃꯣ
ꯊꯥꯡꯒ꯭ꯔꯣꯝꯅꯦ ꯊꯥꯡꯒ꯭ꯔꯣꯝꯅꯦ
ꯍꯣꯏ ꯑ ꯌꯥꯝ ꯟꯕ꯭ꯔꯣ ꯑꯩꯒꯤ
ꯅꯪꯒꯤꯗꯣ ꯌꯥꯝ ꯟꯕꯕꯨꯗꯤ ꯑꯣꯏꯗꯦ ꯑꯗꯨꯝ ꯌꯥꯏꯑꯦ
ꯌꯥꯝ ꯇꯞꯅ ꯇꯥꯕ꯭ꯔꯣ
ꯑꯥ ꯇꯥꯏꯌꯦ ꯑꯗꯣ ꯀꯥꯏꯗꯦ ꯌꯥꯅꯤ ꯑꯗꯨꯝ
ꯎꯝ ꯑꯩꯅ ꯋꯥ ꯇꯞꯅ ꯉꯥꯡꯕꯩꯅꯦ
ꯍꯣꯏ ꯍꯣꯏ ꯉꯥꯡꯉꯣ ꯌꯨꯝ ꯅꯤꯜꯂꯛ ꯀꯥꯏꯗ
ꯎꯝ ꯅꯪ ꯀꯩꯗꯧꯔꯤꯅꯣ
ꯑꯩ ꯑꯩꯁꯦ ꯐꯝꯃꯝꯕꯅꯦ ꯑꯗꯨꯒ ꯐꯨꯔꯤꯔꯣꯜ ꯂꯣꯏꯁꯤꯜꯂꯝꯕꯅꯦ ꯏꯔꯨꯖ ꯂꯣꯏꯊꯣꯛꯑꯒ ꯏꯔꯨꯖ ꯂꯣꯏꯊꯣꯛꯑꯒ ꯑꯩꯒꯤ ꯎꯄꯨꯗꯣ ꯐꯤꯔꯣꯟꯒꯩ ꯍꯥꯝꯅꯕꯗꯣ ꯈꯔ ꯆꯥꯏꯌꯦ ꯑꯅ ꯎ ꯄꯨꯨꯀꯥ ꯑꯃ ꯂꯨ ꯁꯤꯤꯜꯂꯝꯕꯅꯦ ꯑꯗꯨꯗꯨꯒ ꯐꯣꯟꯁꯦ ꯄꯥꯏꯔꯝꯕꯅꯦ ꯑꯗꯨꯝ
ꯑꯣ ꯑꯩꯅꯤꯁꯦ ꯆ ꯍꯥ ꯇꯣꯛꯑꯦ ꯆꯥ ꯇꯣꯛꯑꯒ ꯁꯨꯝ ꯉꯥꯏꯍꯥꯛ ꯐꯝꯃꯒ ꯂꯩꯔꯝꯃꯤꯅꯦ ꯑꯗꯩ ꯑꯩꯈꯣꯏ ꯉꯍꯥꯛꯁꯨ ꯂꯩꯕ ꯑꯗꯨꯗꯨꯒꯁꯨ ꯃꯅꯥꯛꯇ ꯂꯩꯔꯝꯕꯅꯦ ꯆꯥꯛ ꯄꯩꯈꯩ ꯆꯥꯁꯜꯂꯦ ꯑꯗꯨꯗꯨꯒ ꯍꯧꯖꯤꯛ ꯑꯩ ꯇꯥꯔꯦ ꯐꯃꯨꯡꯗ ꯑꯗꯨ ꯆꯔ ꯄꯝ
ꯆꯥꯗ꯭ꯔꯤꯌꯦ ꯆꯥꯛ ꯊꯣꯡꯉꯦ ꯌꯥꯏꯔꯤ
ꯑꯣ ꯊꯦꯡꯒꯅꯦ ꯆꯝꯗ ꯄꯥꯎ
ꯂꯥꯝꯃꯦ ꯑꯣ ꯆꯥꯛꯁꯦ ꯂꯥꯝꯗꯧꯕ ꯃꯥꯟꯗꯕ ꯏꯕꯥꯅꯤꯁꯦ ꯀꯩ ꯀꯩꯅꯣ ꯈꯔ ꯅꯨꯡꯊꯤꯜꯗꯁꯨ ꯈꯔ ꯆꯥꯁꯤꯜꯂꯨꯔꯦꯕ ꯑꯗꯨꯗꯨꯒꯤ ꯂꯥꯝꯗꯧ ꯃꯥꯟꯗꯦꯅ ꯈ ꯑꯊꯦꯡꯅ ꯆꯁꯤꯦꯅ ꯇꯧꯕꯅꯤ ꯅꯪ ꯅꯪꯗꯤ
ꯑꯣꯕꯨꯅꯤ ꯀꯦꯅꯁ ꯆꯥꯏꯑ ꯆꯝꯊꯣꯡ ꯑꯃ ꯆꯥꯔꯦ ꯄꯣꯃꯦꯞ ꯑꯃ ꯇꯧꯔꯤ ꯑꯗꯨꯒ ꯌꯦꯟ ꯊꯣꯡꯕꯁꯨ ꯌꯥꯎꯋꯦ ꯉꯥ ꯊꯣꯡꯕꯁꯨ ꯌꯥꯎꯋꯦ ꯑꯗꯨꯒ ꯈꯔ ꯆ ꯁ ꯈꯜꯂꯦ ꯑꯗꯨꯗꯨꯅ ꯈꯔ ꯌꯥꯝ ꯆꯥꯈ꯭ꯔꯦ
ꯏꯟꯁꯥꯡ ꯑꯍꯥꯎꯕꯅꯤꯅ ꯈꯔ ꯌꯥꯝ ꯐꯨꯖꯤꯟꯈ꯭ꯔꯦꯅꯦ
ꯈꯔ ꯐꯨꯖꯜꯂꯦ ꯆꯥꯎꯋꯦ ꯑꯗꯨꯁꯨ ꯑꯩꯗꯤꯅꯦ ꯆꯥꯛꯁꯦ ꯆꯥꯕ ꯆꯪꯕꯒꯦ ꯇꯧꯔꯝꯃꯕꯅꯦ ꯑꯩꯗꯣ ꯈꯪꯕ꯭ꯔꯥ ꯀꯩꯅꯣ ꯇꯧꯋꯦꯕ ꯎꯝ ꯑꯩꯁꯦ ꯃꯁꯥꯁꯦ ꯑꯩꯒꯤ ꯭ꯂꯅꯥ ꯀꯗ ꯃꯥꯪꯒꯤꯇ ꯅꯁꯦ ꯁꯔꯨꯔꯦꯕ ꯍꯥꯏꯅ ꯁꯤꯔꯒ ꯀꯥꯏꯗ ꯊꯝꯃꯒ ꯃꯣꯁꯦ ꯀꯌꯥꯝ ꯃꯦꯟ ꯇꯥꯈꯤꯗ꯭ꯔꯕ ꯂꯧꯊꯣꯛꯇꯤ ꯂꯧꯊꯣꯛꯈ꯭ꯔꯥ ꯅꯦꯕ ꯑꯩꯁꯦ ꯀꯣꯟ ꯐꯦꯡꯕꯗ ꯑꯅꯤꯗꯨꯒ ꯄꯤꯈꯥꯎꯗ ꯍꯥꯞ ꯇꯈꯤꯕ ꯑꯩꯅ ꯒꯣꯟ ꯐꯦꯡꯕꯗꯨ ꯅꯨꯡꯉꯥꯏꯇꯦ ꯁꯤ ꯇꯣꯟꯅ ꯈꯥꯡꯅꯦꯕ ꯑꯩꯅ ꯐꯦꯡꯉꯤꯁꯦ ꯈꯥꯡ ꯈꯥꯡ ꯐꯦꯡꯕ ꯑꯗꯨꯒꯤ ꯅꯨꯡꯉꯥꯏꯇꯦꯅ ꯑꯗꯨꯗꯨꯒꯅꯦ ꯊꯝꯐꯝꯁꯦ ꯀꯥꯎꯈ꯭ꯔꯕ ꯑꯩꯗꯤ ꯔꯤꯖꯣꯔꯥꯝꯗ ꯁꯤꯗꯗ ꯑꯠꯄ ꯐꯨꯔꯤꯠꯇꯨꯁꯨ ꯁꯨꯔꯒꯦꯅ ꯋꯥꯁꯤꯡ ꯃꯦꯆꯤꯟꯗ ꯍꯥꯞꯆꯤꯜꯂꯨꯔꯦꯕꯀꯣ ꯀꯥꯟꯁꯤꯗ ꯑꯩꯁꯦ ꯅꯤꯡꯁꯤꯡꯉꯛꯑꯕ ꯑꯩꯒꯤ ꯐꯤꯈꯥꯎꯗ ꯈꯨꯗꯣꯞꯁꯦ ꯌꯥꯎꯒꯦꯅ ꯑꯣ ꯑꯅꯤꯅꯦꯕ ꯌꯥꯎ ꯈ꯭ꯔꯤꯁꯤ ꯑꯗꯨ ꯑꯃꯗꯤ ꯌꯥꯎꯔꯝꯃꯕ ꯄꯤꯈꯥꯎꯁꯤꯡ ꯑꯃꯗꯤ ꯌꯥꯎꯔꯛ ꯉꯝꯗ꯭ꯔꯕ ꯑꯗꯩꯗꯤ ꯊꯤꯌꯦ ꯊꯤꯌꯦ ꯊꯤꯔꯦ ꯊꯤꯕꯁꯦ ꯊꯤꯕꯁꯦ ꯏꯃꯨꯡꯗ ꯀꯩꯗꯤ ꯊꯤꯔꯦ ꯊꯤꯕ ꯌꯥꯕ ꯊꯤꯔꯦ ꯂꯩꯇ꯭ꯔꯦ ꯍꯥꯏꯗꯤ ꯉꯁꯥꯏ ꯀꯣꯟ ꯐꯦꯡꯐꯝꯗꯨꯗ ꯑꯗꯨꯝ ꯇ꯭ꯔꯦꯟꯗ ꯇꯥꯁꯟꯈ꯭ꯔꯕ꯭ꯔꯅ ꯄꯥꯈꯠꯂꯦꯕꯀꯣ ꯑꯗꯨꯗꯨꯒꯅꯦ ꯋꯥꯈꯜꯁꯦ ꯅꯨꯡꯉꯥꯏꯇ꯭ꯔꯦ ꯅꯨꯡꯉꯥꯏꯇ꯭ꯔ ꯂꯩꯔꯤꯀꯥꯟꯁꯤꯗ ꯑꯩꯅ ꯐꯤ ꯑꯗꯨꯕꯨꯗꯣ ꯐꯧꯗꯣꯛꯀꯦꯅ ꯃꯊꯛꯇ ꯀꯥꯈꯠꯄ ꯅꯨꯡꯗꯥꯡ ꯋꯥꯏꯔꯝꯒꯤ ꯋꯥꯔꯤꯅꯤꯀꯣ ꯍꯥꯏꯁꯦ ꯑꯗꯨ ꯀꯥꯏꯁꯤ ꯁꯤꯗꯩ ꯃꯊꯛꯇꯅꯦ ꯇꯥꯔꯒ ꯂꯩꯔꯝꯃꯦ ꯑꯗꯩꯗꯤ ꯈꯔ ꯐꯔꯤꯅ ꯑꯁꯤ ꯅꯠꯇ꯭ꯔꯒ ꯑꯗꯨꯁꯨ ꯍꯥꯏꯗꯤ ꯄꯤꯀꯥꯎꯗꯦ ꯀꯃꯥꯏꯅ ꯇꯥꯣꯏꯅꯣ ꯈꯪꯗꯦꯕ
ꯑ
ꯑꯗꯣ ꯑꯗꯨ ꯇꯥꯔꯝꯗꯨꯗꯤ ꯑꯩ ꯈꯔ ꯐꯔꯦ ꯋꯥꯈꯜ ꯅꯨꯡꯉꯥꯏꯔꯦ ꯍꯥꯏꯗꯤ ꯋꯥꯈꯜ ꯅꯨꯡꯉꯥꯏꯔꯨꯗ꯭ꯔꯕꯃꯦ ꯌꯥꯝ
ꯑꯁ ꯅꯪ ꯉꯥꯛꯇꯪꯗꯤ ꯃꯊꯥꯊꯤ ꯁꯥꯔꯝꯅꯤꯅꯦ
ꯁꯥꯏꯌꯦ ꯑꯗꯨ ꯂꯣꯏ ꯊꯤꯊꯔꯦ ꯑꯗꯣ ꯑꯈꯪꯕ ꯃꯣꯏ ꯌꯦꯡꯕ ꯍꯥꯏꯩꯕ ꯂꯩꯔꯗꯤ ꯌꯦꯡꯉꯨꯁꯤꯒꯁꯨ ꯍꯥꯏꯅꯔꯝꯃꯕꯅꯦ ꯍꯥꯏꯕ ꯇꯧꯐꯝ ꯈꯪꯉꯛꯇꯕꯗꯣ ꯑꯗꯨꯏꯗꯨꯒꯤ ꯑꯗꯨ ꯑꯩꯗꯤ ꯍꯦꯛꯇ ꯊꯝꯐꯝꯝꯁꯦ ꯍꯦꯛꯇ ꯀꯥꯎ ꯨꯜ ꯂꯦꯕ ꯂꯧꯊꯣꯛꯑꯒ ꯑꯗꯣ ꯂꯍꯥꯟ ꯀꯩꯗꯦꯁꯨꯣꯏꯁ ꯁꯗꯦꯕ ꯑꯗꯨꯗꯣ ꯀꯩꯅꯣ ꯇꯧꯔꯒ ꯀꯣꯛ ꯌꯦꯡꯈꯤꯗꯅ ꯉꯔꯥꯡ ꯅꯍꯥꯟꯗ ꯂꯧꯊꯣꯛꯑꯒ ꯁꯤꯖꯤꯜꯂꯨꯕꯅꯦꯕ ꯑꯩꯅ ꯑ ꯆꯖꯄ ꯃꯂꯛ ꯊ ꯑꯩꯈꯣꯏ ꯁꯤꯗ ꯃꯥꯡꯈꯤꯕꯗꯩꯗꯤ ꯑꯩꯈꯣꯏ ꯃꯅꯁꯨ ꯉꯥꯡꯉꯤ ꯃꯐꯝ ꯆꯥꯅ ꯊꯝꯃꯦ ꯇꯧꯒꯜꯂꯦ ꯑꯩ ꯃꯌꯥꯝꯅ ꯌꯥꯝꯃꯦꯕ ꯁꯨꯃꯥꯏꯅ ꯇꯧꯔꯤꯁꯦ ꯃꯥꯡꯒꯦ ꯃꯥꯡꯒꯦꯅ ꯑꯗꯨꯗꯗꯁꯨ ꯁꯤꯤꯒ ꯇꯕꯅꯦ ꯑꯗꯨ ꯍꯟꯗꯛꯇꯗꯤ ꯁꯀꯨꯜ ꯂꯧꯊꯣꯛꯑꯔꯣꯏ
ꯂꯧꯊꯣꯛꯑꯣ ꯂꯧꯊꯣꯛꯑ ꯅꯕꯤ ꯄꯛ ꯂꯧꯣ ꯂꯧꯊꯣꯛꯀꯅꯣ ꯁꯅꯥꯗꯣ ꯃꯥꯡꯉꯗꯤ ꯌꯦꯡꯉꯣ ꯅꯪ ꯅꯃꯅ ꯆꯩꯕꯤꯖꯅꯤ ꯀꯤꯗ꯭ꯔꯥ ꯑꯗꯣ
ꯀꯁꯦ
ꯄꯥꯎ ꯄ ꯈꯗꯕꯤ ꯑꯃꯗꯤ ꯐꯉ ꯐꯪꯗ꯭ꯔꯕ ꯀꯥꯏ
ꯍꯣꯏ ꯑꯩꯁꯨ ꯐꯪꯉꯔꯣꯏ ꯈꯜꯂꯦ ꯍꯥꯏꯗꯤ ꯗ꯭ꯔꯦꯟꯗꯣ ꯑꯩꯈꯣꯏꯒꯤ ꯀꯩꯅꯣꯄꯥꯒꯤ ꯗ꯭ꯔꯦꯟꯗꯣ ꯑꯣꯏꯅ ꯍꯣꯔꯦꯟ ꯍꯌꯦꯡ ꯑꯈꯕꯥ ꯂꯥꯛꯑꯀꯥꯟꯗ ꯈꯔ ꯀꯣꯛꯍꯜꯍꯜꯂꯒ ꯌꯦꯡꯉꯁꯦꯒ ꯍꯥꯏꯅꯔꯕꯅꯦꯕ ꯅꯨꯡꯗꯥꯡ ꯑꯣꯏꯕꯗꯨꯒꯤ
ꯎꯝ
ꯑꯗꯤ ꯑꯥ ꯈꯪꯗꯣꯏ ꯈꯟꯗꯦ ꯅꯨꯡꯗꯤ ꯅꯨꯡꯉꯥꯏꯇ꯭ꯔꯦꯗꯅ ꯑꯗꯣ ꯑꯩꯅ ꯐꯤꯗꯨ ꯀ ꯐꯥꯎꯗꯣꯛꯎꯒꯦ ꯃꯊꯛ ꯀꯥꯈꯠꯄꯁꯤꯗ ꯇꯥꯏꯔꯛꯃꯦꯁ ꯑꯗꯩꯗꯤ ꯁꯠ ꯁꯤꯖꯤꯂꯦ ꯂꯩꯔꯝꯃꯒ
ꯅꯪ ꯅꯪ ꯗꯁꯥ ꯑꯃ ꯅꯪ ꯀꯥꯎꯔꯦ ꯍꯥꯏꯔꯗꯤ ꯈꯔ ꯂꯧꯍꯧꯔꯅꯨ ꯑꯗꯨꯝ ꯁꯤꯔꯒ ꯂꯩꯔꯣ ꯑꯩꯗꯤ ꯄꯥꯛ ꯂꯧꯊꯣꯛꯇꯦꯗ ꯈꯨꯗꯣꯛꯞꯄꯗꯤ ꯍꯥꯏꯗꯤ ꯁꯅꯥꯒꯗꯤ ꯌꯥꯝꯅ ꯅꯣꯡ ꯐꯥꯗꯣꯛꯀꯣ ꯍꯥꯏꯗꯤ ꯇꯣꯛꯊꯣꯛꯑꯦꯕ ꯍꯣ ꯁꯦꯡꯗꯣꯛꯑꯦꯕ ꯃꯣꯠ ꯃꯣꯠꯂꯤꯗꯅ ꯍꯦꯛꯇ ꯁꯅꯥꯗꯤ ꯁꯅꯥꯗꯤ ꯁꯦꯡꯗꯣꯛꯑꯦ ꯁꯦꯡꯗꯣꯛꯑꯁꯨ ꯑꯗꯨꯝ ꯂꯣꯏꯕꯒ ꯑꯩ ꯑꯗꯨꯝ ꯍꯥꯞꯆꯤꯜꯂꯦ ꯂꯣꯏꯕ ꯄꯨꯊꯣꯛ ꯍꯥꯞꯆꯤꯟꯜꯂꯝꯗ꯭ꯔꯗꯤ ꯑꯩ ꯅꯥꯅꯤꯡ ꯑꯃꯨꯛ ꯃꯥꯡꯅꯕ ꯌꯥꯝ ꯇꯧꯋꯤꯗꯅ
ꯍꯣꯏ ꯑꯗꯨ ꯑꯩꯁꯨꯅꯦ ꯉꯁꯥꯏ ꯑꯗꯣ ꯑꯩꯅ ꯈꯥꯡ ꯐꯦꯡꯕꯗꯨꯗ ꯍꯥꯏꯗꯤ ꯀꯟꯅ ꯇꯛꯄꯗꯨꯗ ꯁꯅꯥꯗꯣ ꯀꯣꯛ ꯅꯨꯡꯉꯥꯏꯇꯕ ꯈꯨꯠꯇꯣ ꯁꯨꯝ ꯈꯔꯁꯨ ꯀꯣꯝ ꯀꯣꯝꯃꯝꯃꯦꯕ ꯑꯩꯉꯣꯟꯗ ꯑꯗꯨꯗꯨꯒꯤꯗ ꯇꯥꯒ꯭ꯔꯗꯤ ꯅꯨꯡꯉꯥꯏ ꯑꯗꯨꯅ ꯑꯩꯁꯦ ꯐꯨꯏꯈꯥꯎꯗ ꯍꯥꯞꯆꯟꯕꯅꯦꯕ ꯑꯗꯨꯗꯣ ꯑꯩꯁꯨ ꯆꯍꯤ ꯅꯥꯗꯨꯁꯨ ꯁꯤꯗꯕ ꯀꯨꯏꯔꯦꯕ ꯑꯩꯁꯦ ꯑꯗꯨ ꯁꯨꯝ ꯅꯍꯥꯟ ꯅꯣꯡꯃꯁꯨ ꯁꯤ ꯀꯣꯏꯕ ꯆꯠꯂꯨꯕꯗꯒꯤ ꯑꯥꯗ ꯂꯝ ꯂꯥꯞꯅ ꯆꯠꯊꯣꯛꯄꯒꯤ ꯁꯤꯕꯗꯣ ꯅꯨꯡꯉꯥꯏꯇꯦꯅ ꯌꯨꯝꯗ ꯂꯧꯊꯣꯛ ꯊꯝꯃꯝꯕꯗꯒꯤ ꯑꯝꯇ ꯁꯤ ꯁꯤꯈꯤꯗ꯭ꯔꯕ ꯑꯗꯨꯗꯨꯒꯤ ꯑꯗꯨꯁꯨ ꯁꯤ ꯁꯦꯡꯗꯣꯛꯀꯦ ꯁꯅꯥꯁꯤꯁꯨ ꯁꯦꯡꯗꯣꯛꯀꯦ ꯍꯥꯏꯗꯤ ꯈꯨꯗꯣꯞꯁꯤꯁꯨ ꯁꯦꯡꯗꯣꯛꯀꯦꯅꯁꯨ ꯈꯜꯂꯒ ꯇꯧꯈꯤꯕꯅꯦ ꯁꯅꯥ ꯁꯤꯖꯤꯟꯈꯤꯗ꯭ꯔꯕ ꯑꯗꯨꯗꯨꯒ ꯑꯗꯨ ꯐꯪꯕꯗꯕꯨꯗꯤ ꯍꯔꯥꯎꯔꯦ
ꯐꯪꯕꯗ ꯅꯪ ꯅꯠꯇ꯭ꯔ ꯅꯪ ꯅꯣꯏ ꯃꯥꯅ ꯑꯗꯨꯝ ꯉꯥꯡꯕꯤꯕꯗ ꯉꯥꯡꯕꯤꯕꯗ ꯅꯪ ꯂꯩꯕꯝꯁꯨ ꯈꯩꯉꯔꯣꯏ
ꯈꯨꯠꯄꯥꯏꯁꯤꯁꯨ ꯄꯥꯈꯠꯂꯕꯅꯦ ꯕꯦ ꯀꯩꯅꯣꯃ ꯑꯃꯨꯛ ꯐꯣ ꯐꯣꯟꯁꯦ ꯐ꯭ꯂꯥꯛꯁ ꯊꯥꯜꯂ ꯊꯥꯜꯂꯒ ꯊꯤꯟꯅꯔꯕꯅꯦꯕ
ꯊꯤꯟꯅꯗ꯭ꯔꯗꯤ ꯀꯔꯥꯏꯗꯒꯤ ꯑꯦ
ꯍꯣꯏ ꯑꯗꯣ ꯑꯁ ꯊꯤꯕꯗꯥ ꯊꯤꯕꯗ ꯋꯥꯆꯤꯡ ꯃꯦꯆꯤꯟꯒꯥꯁꯦ ꯑꯣꯟꯒꯥꯏꯕꯤ ꯍꯟꯖꯤꯟ ꯍꯖꯤꯟꯅ ꯌꯦꯡꯉꯤꯖꯦ ꯅꯪꯅ ꯇꯥꯁꯟꯒ꯭ꯔꯕꯀ ꯀ ꯃꯥꯅ ꯇꯥꯗꯤ ꯇꯥꯁꯜꯂꯣꯏ ꯇꯥꯁꯜꯂꯁꯨ ꯄꯟꯅꯤ ꯍꯥꯏꯗꯤ ꯍꯥꯏꯕ ꯑꯗꯨꯏꯁꯨ ꯋꯥꯈꯟꯗꯗꯤ ꯑꯃꯗꯤ ꯌꯥꯎꯔꯝꯃꯤꯕꯅꯤꯅ ꯌꯥꯎꯔꯝꯗꯒꯨꯝ ꯃꯥꯟꯕꯊꯣ
ꯋꯥꯎ
ꯁꯨ ꯊꯦꯝꯃꯨ ꯑꯗꯨ ꯀꯩ ꯌꯦꯟꯁꯥꯡ ꯊꯣꯡꯗꯣꯏꯅꯣ
ꯌꯦꯟꯖꯥꯡ ꯊꯣꯡꯉꯔꯣꯏꯌꯦ ꯀꯩꯅꯣ ꯍꯣꯁꯇꯦꯜꯒꯤ ꯌꯦꯟ ꯊꯪꯕ ꯄꯤꯗꯅ ꯑꯗꯨꯗꯣ ꯎꯝ ꯉꯁꯤ ꯍꯦ ꯇꯥꯛꯌꯦ ꯑꯗꯨꯗꯨꯒ ꯑꯗꯩ ꯕꯦꯂꯦꯟꯗ꯭ꯔꯤ ꯉꯥꯜꯂꯦ ꯑꯗꯨꯣ ꯃꯣꯔꯣꯛ ꯃꯦꯠꯂꯒ ꯆꯥꯔꯅꯤ ꯈꯥꯃꯦꯟ ꯑꯃ ꯇꯥꯎꯔꯒ
ꯑꯣ ꯍꯥꯎ ꯀꯗ꯭ꯗ ꯀꯁꯨ ꯉꯥꯜꯂꯦ ꯑꯗꯨꯗꯨꯒ ꯑꯗꯨꯝ ꯆꯝꯅ ꯆꯥꯕ ꯑꯩꯈꯣꯏꯅ ꯃꯦꯠꯇꯕꯤꯗ
ꯎꯝ ꯑꯩꯈꯣꯏ ꯃꯦꯜꯂꯒꯖꯅꯤ ꯑ ꯉꯥꯜꯂꯒ ꯆꯠꯄꯗ ꯑꯗꯨꯃꯥꯏꯅ ꯇꯧꯔꯒ ꯊꯝꯖꯤꯜꯂꯒꯦ
ꯑꯗꯨꯗꯣ ꯀꯩꯅꯣ ꯇꯧꯕ꯭ꯔꯣ ꯑ ꯁꯤꯒꯤ ꯅꯝꯕꯔꯁꯦ ꯁꯤꯇꯥ ꯑꯝꯇ ꯇꯧꯔꯛꯑꯝꯃꯤꯔꯣꯏ ꯅꯠꯇ꯭ꯔꯥ
ꯎꯝ ꯑꯩꯅ ꯑꯩꯅꯁꯨ ꯑ ꯑꯃꯗꯨꯅꯁꯨ ꯑꯃꯝ ꯄꯨꯊꯣꯔꯛꯇ꯭ꯔꯤ
ꯑꯣ ꯑꯃꯗꯨꯅ ꯆ ꯑꯃꯨꯛ ꯇꯧꯔ ꯠꯇ꯭ꯔꯤꯕ ꯑꯣ ꯑꯗꯨ
ꯅꯪꯅꯗꯤ ꯋꯥꯠꯂꯤꯕ ꯃꯥꯜꯂꯦ ꯅꯪꯅꯁꯨ ꯋꯥꯠꯂꯤꯕ ꯃꯥꯜꯂꯦꯕ ꯑꯩꯅꯁꯨ ꯑꯃ ꯅꯪꯒꯤ ꯁꯤꯒꯤꯁꯤꯗ ꯑꯩꯅ ꯑꯩꯒꯤ ꯑꯅꯤꯗꯨꯅꯁꯨ ꯋꯥꯠꯂꯤꯑꯕ ꯁꯤꯅ ꯑꯍꯥꯟꯕꯅꯦꯕ
ꯑꯣ ꯑꯗꯣ ꯑꯩ ꯑꯩꯅꯗꯤꯅꯦꯠ ꯑꯩꯅ ꯋꯥꯠꯂꯤꯁꯦ ꯁꯤꯒꯤꯁꯤꯗ ꯑꯅꯤ ꯋꯥꯠꯂꯤꯕ
ꯎꯝ
ꯑꯅꯤ ꯑꯃ ꯇꯧꯔꯦꯕ ꯑꯃꯗꯨꯗꯗꯤꯅꯦ ꯑꯃꯗꯤ ꯋꯥꯠꯂꯤꯕ ꯍꯥꯏꯗꯤ ꯅꯍꯥꯟ ꯃꯔꯤꯗꯤ ꯁꯨꯈ꯭ꯔꯒ ꯑꯃꯗꯣꯔꯤꯁꯤ ꯆꯦꯛ ꯆꯠꯇꯦ ꯇꯧꯕꯗꯣ ꯑꯗꯨꯗꯨꯒꯤ ꯑꯥ ꯑꯗꯨꯗꯨꯒꯤ ꯑꯃꯗꯤ ꯋꯥꯠꯂ ꯑꯗꯨꯗꯤ ꯑꯍꯨꯝ ꯈ ꯇ ꯉꯥꯏꯔꯤꯕꯕ ꯑꯩꯍ ꯇꯧꯔꯛꯇꯣꯏꯁꯤꯗꯤ ꯅꯪꯅ ꯇꯧꯔꯛꯇꯣꯛꯧꯕꯅ ꯌꯥꯝ ꯕꯤ
ꯌꯥꯝꯃꯤ ꯅꯪ ꯌꯥꯔꯦ ꯁꯤ ꯋꯥꯔꯤꯁꯦ ꯁꯪꯅꯔꯔꯣꯏꯁꯦ ꯁꯤ ꯋꯥꯏꯊꯅꯒꯖꯤ ꯀꯁꯨ
ꯆꯗꯔ
ꯍꯥꯏꯗꯤ ꯑꯗꯨꯝ ꯕꯥꯥꯏꯅ ꯑꯩꯉꯣꯟꯗ ꯁꯥꯟꯅꯔꯁꯦꯕ ꯌꯥꯏꯗꯅ ꯑꯁ ꯑꯩ ꯅꯨꯡꯗꯥꯡ ꯋꯥꯏꯔꯝꯗꯣ ꯊꯣꯛꯎꯕꯅꯦ ꯍꯥꯏꯕ ꯊꯣꯛꯧꯕꯗꯨꯅꯦ
ꯑꯥ
ꯆꯥ ꯁꯪꯒꯣꯝ ꯆꯥ ꯑꯃ ꯑꯃꯒꯤꯩꯒꯤ ꯐꯨꯗꯤꯁꯇꯣ ꯑꯗꯣ ꯁꯪꯒꯣꯝꯁ ꯎ ꯁꯪꯒꯣꯝ ꯆꯥ ꯊꯛꯂꯛꯄꯅꯦꯕ ꯁꯪꯒꯣꯝ ꯆꯥ ꯊꯛꯂꯛꯄꯗꯨꯗꯒꯤ ꯑꯩ ꯁꯪꯒꯣꯝ ꯆꯥ ꯊꯛꯄꯁꯦ ꯀꯌꯥ ꯀꯩꯗꯧꯗꯦꯕ ꯑꯃ ꯍꯥ ꯑꯃ ꯆꯈꯥꯎ ꯁꯣꯛꯄꯒꯤꯤ ꯑꯃ ꯇꯥꯕ ꯀꯣ ꯀꯌꯥ ꯀꯩꯗꯧꯗꯕꯗꯣ ꯌꯥꯗꯕꯗꯣ ꯑꯗꯨꯗꯨꯒꯤ ꯅꯥꯇꯣꯟ ꯑꯗꯨꯝ ꯐꯨꯜ ꯂꯩꯔꯦꯁꯨ ꯅꯨꯡꯉꯥꯏꯇꯦ ꯌꯥꯝ
ꯑꯣ ꯁꯪꯒꯣꯝꯒ ꯄꯛꯅꯗꯕꯩ ꯑꯣꯏꯔꯝꯅꯤ ꯁꯪꯒꯣꯝꯒꯁꯨ ꯑꯩꯗꯤ ꯁꯪꯒꯣꯝꯆꯥꯗꯣ ꯄꯥꯝꯃꯦ
ꯃꯣꯏꯗꯨ ꯁꯪꯒꯣꯝ ꯆꯥꯗ ꯑꯦꯛ ꯊꯎꯔꯕ ꯍꯪꯉꯕ ꯎꯅꯤꯡ ꯑꯣꯅꯤꯡ ꯇꯧꯔꯅꯤ ꯉꯥꯏꯍꯥꯛ ꯂꯩꯕꯀꯣ
ꯑꯗꯨꯗꯤ ꯌꯥꯗꯕꯁꯨ ꯅꯪ ꯍꯟꯖꯤꯟ ꯍꯟꯖꯤꯟ ꯀꯩꯗꯧꯕꯩ ꯊꯛꯏꯩꯅꯣ
ꯌꯨꯝꯒꯤ ꯌꯨꯝꯒꯤꯕꯨꯗꯤ ꯀꯩꯝ ꯇꯧꯗꯦꯕ ꯃꯣꯏ ꯑꯗꯨꯗ ꯊꯛꯄꯗꯣ ꯑꯗꯨꯝ ꯑꯆꯥꯥꯛꯄꯣꯠ ꯆꯥꯕꯗꯒ ꯑꯗꯨꯝ ꯆꯥ ꯊꯛꯁꯦ ꯍꯥꯏ ꯃꯣꯏ ꯆꯥꯗꯣ ꯍꯥꯎꯋꯦꯅ ꯃꯌꯥꯝ ꯂꯧ ꯊꯛꯄꯗꯨꯗ ꯊꯥꯛꯑꯅꯤ ꯊꯥꯛꯑ ꯂꯣꯏꯔ ꯃꯇꯨꯡꯗꯩꯅ ꯇꯧꯗꯣꯏ ꯊꯦꯡꯅꯩ ꯃꯅꯨꯡꯗꯗꯤ ꯀꯩꯝ ꯇꯧꯋꯦꯕ ꯑꯗ ꯃꯣꯏ ꯆꯤ ꯁ ꯃꯃꯥꯡ ꯂꯩꯕꯗ ꯃꯥꯗꯨꯒꯤ ꯃꯌꯨꯝꯗꯩ ꯍꯜꯂꯛꯄꯩ ꯄꯣꯠ ꯆꯩ ꯄꯣꯠ ꯆꯩ ꯃꯌꯥꯝ ꯑꯃ ꯄꯨꯔꯛꯄꯗꯣ ꯃꯒꯤ ꯄꯣꯠ ꯆꯩꯗ ꯑꯩꯈꯣꯏꯅ ꯍꯣꯟꯖꯤꯟꯕꯤꯕꯗꯨꯗ ꯑꯗꯨꯝ ꯄꯣꯠ ꯆꯩꯗꯤ ꯈꯔ ꯊꯥꯡ ꯃꯥ ꯍꯤꯡꯖꯥꯟꯅꯕꯤ ꯄꯤꯔꯛꯄ ꯄꯣꯠꯇꯣ ꯌꯥꯝ ꯂꯨꯝꯕꯗꯨꯗ ꯈꯔ ꯊꯥꯡꯖꯟꯕꯤꯔꯝꯕꯅꯦꯕ
ꯀꯅꯥꯅꯣ ꯍꯥꯏꯁꯤꯕꯣ
ꯂꯩꯌꯦ ꯍꯥꯏꯅ ꯈꯪꯉꯔꯁꯤ ꯑꯗꯨꯒꯤ ꯍꯣꯏ ꯅꯪꯅ ꯈꯪꯗꯕꯅꯦꯕ ꯑꯥꯒꯤ ꯃꯃꯥꯡ ꯍꯣꯁꯇꯦꯜꯗ ꯂꯩꯕ
ꯑꯣ
ꯑꯗꯨꯗꯨꯒꯤ ꯑꯗꯨꯗꯨꯒꯤ ꯃꯥ ꯅꯤꯡꯊꯧꯁꯦꯅ ꯑꯗꯨꯗꯣ ꯊꯧꯕꯅꯦꯒ ꯑꯗꯨꯝ ꯑꯗꯨꯗꯣ ꯑꯩꯈꯣꯏ ꯏꯃꯥꯟꯅꯕꯤꯗꯣ ꯑꯩꯈꯣꯏꯒꯁꯨ ꯑꯗꯨꯝ ꯄꯨꯟꯕ ꯄꯨꯜꯂꯒ ꯑꯗꯨꯝ ꯋꯥꯔꯤ ꯋꯥꯇꯥꯏ ꯑꯗꯨ ꯐꯖꯅꯃꯥꯏꯅ ꯇꯧꯅꯔ ꯄꯨꯜꯂꯨꯕ ꯑꯗꯨꯝ
ꯍꯣꯏ ꯍꯣꯔꯦꯟꯗꯣ ꯁꯨꯃꯥꯏꯅ ꯇꯧꯋꯣ ꯀꯩꯗꯧꯅꯤ ꯑꯗꯣ ꯈꯨꯍꯤꯒ ꯑꯗꯩ ꯈꯨꯍꯤꯒ ꯏꯁꯤꯡ ꯑꯁꯥꯕꯗꯣ ꯈꯔ ꯊꯛꯆꯜꯍꯧꯔꯦ ꯑ ꯈꯔ ꯐꯕꯔ꯭ꯔꯦ ꯃꯣꯏꯖꯦꯟ ꯁꯥꯕ ꯇꯄꯗꯣ ꯇꯨꯝꯁꯨ ꯇꯨꯝꯃꯤꯗꯅ ꯑꯗꯨꯅ ꯈꯔ ꯊꯛꯆꯤꯜꯂꯒ ꯐꯥꯕ꯭ꯔꯥ ꯌꯦꯡꯉꯨ
ꯌꯦꯒꯦꯦ ꯑꯗꯣ ꯑꯩ ꯊꯝꯃꯒꯦ ꯑꯩ ꯊꯝꯃꯣ ꯑꯩ ꯊꯝꯃꯒꯦ ꯑꯩ ꯉꯥꯏꯍꯥꯛ ꯂꯩꯔꯝ ꯇꯧꯀꯦꯀꯣ
ꯑꯥ ꯅꯝꯕꯔ ꯑꯗꯨꯗ
ꯊꯃꯦ ꯊꯃꯦ
ꯑ